ꯍ ꯇꯥꯕ꯭ꯔꯣ ꯇꯥꯕ꯭ꯔꯣ ꯇꯥꯏ ꯈꯨ꯭ꯔꯕꯣ ꯍꯜꯂꯣ ꯑꯣ ꯑꯣ ꯇꯥꯔꯦ ꯇꯥꯔꯦ ꯀꯔꯤ ꯏꯖꯅ ꯆꯥꯔꯦ
ꯑꯥ ꯀꯥꯡꯁꯣꯏ ꯊꯣꯡꯕꯒ ꯎꯠꯁꯣꯏ ꯎꯠꯁꯣꯏ ꯑꯃꯠꯄꯒ ꯆꯑꯌꯦ ꯅꯪꯒꯦ
ꯑꯩ ꯍꯋꯥꯏꯒ ꯑꯂꯨꯒ ꯀꯅꯥ ꯊꯣꯡꯕ꯭ꯔꯣ ꯅꯣꯏꯗꯤ
ꯑꯩꯒꯤ ꯑꯩꯒꯤ ꯅꯨꯄꯥꯅ ꯊꯣꯡꯉꯦ
ꯏꯁ ꯅꯪ ꯅꯊꯣ ꯃ ꯌꯥꯗ꯭ꯔꯣ
ꯑꯩ ꯅꯨꯁꯤꯗꯣ ꯏꯁꯥ ꯉꯝꯗ꯭ꯔꯕ
ꯎꯝ ꯌꯥꯏꯔꯦ ꯅꯣꯡ ꯐꯥꯗꯣꯛ ꯊꯣꯡꯕꯁꯨ ꯅꯠꯇ꯭ꯔꯥ
ꯅꯦ ꯅꯪꯗꯤ ꯀꯔꯤꯦ ꯏꯖꯥꯥꯡ ꯇꯥꯔꯦ
ꯑꯩ ꯍꯋꯥꯏꯒ ꯍꯋꯥꯏꯒ ꯑꯂꯨꯒ ꯊꯣꯡꯉꯦ
ꯌꯥꯝ ꯀꯣ ꯍꯋꯥꯏꯗꯤꯩ ꯅꯨꯡꯁꯤꯠ ꯌꯥꯝ ꯀꯟꯕꯅꯦ ꯖꯁꯇ ꯌꯥꯝ ꯀꯟꯕꯅꯦ ꯎꯝ ꯎꯝ ꯅꯥꯟꯗ ꯅꯨꯡꯗꯥꯗ ꯃꯣ ꯏꯇ
ꯁꯤꯃꯤꯗ ꯅꯪ ꯅꯆꯥꯅꯨꯄꯤꯗꯤ ꯇꯨꯝꯈ꯭ꯔꯕꯣ
ꯏꯆꯥꯅꯨꯄꯤ ꯇꯨꯝꯗ꯭ꯔꯤꯦ ꯐꯣꯟ ꯌꯦꯡꯍꯂ ꯍꯧꯖꯤꯛꯨꯝꯕ ꯃꯇꯝ ꯅꯠꯇꯦꯗ
ꯎꯝ ꯅꯣꯏ ꯅꯨꯄꯥꯗꯤ ꯂꯩꯕ꯭ꯔꯣ
ꯍꯥꯥ
ꯅꯣꯏ ꯅꯨꯄꯥꯗꯤ ꯌꯨꯝꯅ ꯂꯩꯕ꯭ꯔꯣ
ꯅꯨꯄꯥꯗꯤ ꯑꯥꯗ ꯂꯩꯌꯦ
ꯑꯥꯔꯦ ꯆꯀꯤꯕ꯭ꯔꯣ
ꯎꯝ
ꯎꯝ ꯅꯪ ꯅꯇꯣꯝꯇ ꯇꯨꯝꯕꯁꯨ ꯅꯨꯡꯉꯥꯏꯕ꯭ꯔꯥ
ꯑꯁ ꯑꯩꯒꯤ ꯏꯆꯥꯒ ꯇꯨꯝꯒꯗꯕꯅꯤꯉꯦ ꯃ ꯃ
ꯃꯤ ꯌꯥꯝꯃꯅꯤꯅ ꯌꯦꯅꯤꯡ ꯉꯥꯏꯂ ꯑꯥꯏꯇꯔꯦ
ꯎꯝ ꯗꯣ ꯈꯣꯏꯗ ꯆꯇ꯭ꯔ
ꯍꯣꯏ ꯑꯗꯣ ꯎꯝ ꯅꯪꯗꯤ ꯉꯁꯤ ꯀꯔꯤ ꯊꯕꯛ ꯇꯧꯔꯦ
ꯑꯩ ꯊꯕꯛ ꯇꯧꯁꯦ ꯑꯌꯨꯛ ꯍꯧꯒꯠꯂꯅꯤ ꯆꯥꯛ ꯊꯣꯡꯉꯅꯤ ꯆꯥꯔꯅꯤ ꯅ ꯀꯦꯟꯗ ꯃꯨ ꯇꯣ ꯃꯅꯤ ꯑꯗꯨꯝ ꯆꯥꯛ ꯆꯔꯥ ꯋꯥꯠꯂꯅꯤ ꯑꯃꯛ ꯅꯨꯡꯗꯥꯡꯗ ꯑꯃꯨꯛ ꯊꯣꯡꯉꯅꯤ ꯆꯥꯔꯦ ꯁꯤ ꯂꯣꯏꯔꯦ ꯑꯩꯒꯤ ꯊꯕꯛ
ꯌꯥꯝ ꯅꯨꯡꯉꯥꯏꯀꯣ
ꯇꯃꯒꯥꯏꯇ ꯑꯒ
ꯑꯩꯈꯣꯏꯒꯤ ꯄꯨꯟꯁꯤꯗꯤ ꯁꯨꯕꯅ ꯏꯊꯧꯗꯥꯡ ꯑꯣꯏꯔꯦꯗꯅ
ꯅꯣꯏ ꯅꯣꯏꯁꯨ ꯆꯥꯛ ꯊꯣꯡꯕ ꯉꯛꯇ ꯑꯣꯏꯔꯝꯃꯅꯤꯅꯦ
ꯑꯁ ꯆꯥꯛ ꯊꯣꯡꯕꯗꯣ ꯃꯤ ꯌꯥꯝꯕꯅꯤꯅ ꯆꯥꯛ ꯊꯣꯡꯕꯗꯣ ꯃꯤ ꯌꯥꯝꯅꯤꯅ ꯋꯥꯏꯅꯦ ꯎꯝ ꯑꯉꯥꯡꯒꯤ ꯑꯃꯨꯛ ꯇꯧ ꯏꯁꯥꯒꯤ ꯑꯃꯨ ꯏꯁꯆꯥꯒꯤ ꯑꯃꯨꯛ ꯇꯧ ꯏ ꯋꯥꯒꯤ ꯑꯃꯨꯛꯇꯧ ꯑꯩꯒꯤ ꯑꯃꯨꯛ ꯇꯧ ꯁꯣꯔꯕ ꯍꯣꯟꯕ ꯁꯪꯒꯦ ꯍꯥꯏꯕꯗꯣ ꯑꯩꯉꯣꯟꯗ ꯊꯣꯛꯂꯦ ꯏꯟ ꯇꯒꯗꯤ ꯃꯥꯥꯏ ꯐꯣꯒ ꯆꯅꯤ ꯅꯌꯣꯝ ꯄꯥꯟꯒꯅꯨꯀꯣ ꯅꯌꯣꯝ ꯄꯥꯔꯗꯤ ꯅꯨꯡꯉꯥꯏꯕꯒ ꯂꯣꯏ ꯃꯥꯡꯈ꯭ꯔꯦ
ꯑ ꯋꯥꯠꯂꯤꯦꯗ ꯑꯩꯈꯣꯏꯗꯤ ꯅꯪꯗꯣ
ꯎꯝ ꯑꯩꯒꯤ ꯈꯣꯡ ꯌꯥꯝꯅ ꯇꯥꯏꯌꯦꯦ ꯂꯥꯎꯑꯣ ꯊꯝꯕ꯭ꯔꯣ ꯂꯥꯎ ꯊꯝꯗꯨꯗ ꯅꯪꯒꯤ ꯈꯣꯟꯖꯦꯜ ꯌꯥꯝ ꯀꯜꯂꯦ ꯀꯔꯤ ꯇꯧꯕ꯭ꯔꯥ ꯊꯥ ꯊꯥꯗꯦ
ꯌꯥꯝ ꯀꯜꯂꯦ ꯍꯥꯏꯕ
ꯎꯝ ꯅꯪ ꯑꯩ ꯀꯩꯅꯣꯝ ꯍꯪꯒꯦꯅꯦ ꯅꯪ ꯅꯪ ꯒꯤ ꯅꯪꯅ ꯏꯟꯁꯥꯡ ꯎ ꯌꯦꯟꯁꯥꯡꯗꯣ ꯅꯪꯒꯤ ꯈ꯭ꯋꯥꯏꯗꯒꯤ ꯄꯥꯝꯕ ꯑꯦꯟꯁꯥꯡ ꯑꯃ ꯍꯥꯏꯔꯣꯅꯦ
ꯑꯩꯅ ꯄꯥꯝꯕ ꯑꯩꯀꯣ ꯊꯔꯣꯏ ꯑꯗꯨꯝ ꯄꯥꯝꯃꯦ
ꯐꯔꯣꯏ ꯊꯣꯡ ꯄꯥꯝꯃꯦ
ꯎꯝ ꯊꯔꯣꯏ ꯆꯥꯕꯗ ꯄꯥꯝꯃꯦ
ꯑꯩꯗꯤ ꯀꯩꯅꯣ ꯄꯥꯝꯃꯦ ꯎꯁꯣꯏ ꯄꯥꯝꯃꯦ
ꯎꯁꯣꯏ
ꯎꯝ ꯎꯁꯣꯏ ꯑꯩꯗꯤ ꯎꯁꯣꯏ ꯌꯥꯝ ꯄꯥꯝꯃꯦ
ꯎꯝ ꯍꯧꯖꯤꯛ ꯎꯁꯣꯔ ꯃꯇꯝꯗ ꯌꯥꯝ ꯊꯧꯔꯝꯒꯅꯤ ꯆꯥꯕ꯭ꯔꯣ
ꯑꯩꯈꯣꯏ ꯈꯨꯟꯗꯗꯤ ꯎꯁꯣꯏ ꯌꯥꯝ ꯊꯣꯛꯇ꯭ꯔꯤꯌꯦ ꯑꯗꯨꯅ ꯈꯖꯤꯛ ꯈꯖꯤꯛꯛꯇ ꯉꯥꯏꯔꯤ ꯆꯥꯕ ꯐꯪꯕ ꯅꯣꯏ ꯑꯗꯨꯋꯥꯏꯗ ꯂꯩꯔꯗꯤ ꯐꯥꯔꯛꯑꯣꯅꯦ
ꯑꯥ ꯂꯩꯇꯦ ꯅꯣꯏꯒꯤ ꯋꯥ ꯂꯩꯇꯕ꯭ꯔꯥ
ꯀꯣꯏ ꯋꯥ ꯂꯩ ꯇꯗ ꯑꯗꯨꯝ ꯃꯤꯒꯤ ꯈꯔ ꯈꯔ ꯄꯤꯔꯛꯄ ꯂꯩꯔꯒ ꯆꯥꯏꯌꯦ
ꯑꯈ ꯅꯣꯏ ꯅꯣꯏ ꯌꯨꯝ ꯃꯅꯥꯛꯀꯤꯗꯣ
ꯎꯝ
ꯑꯗꯨ ꯂꯧꯒꯅꯦ ꯂꯩꯔꯗꯤ
ꯈꯌꯨꯝꯒꯤ ꯃꯅꯥꯒꯤꯗꯣ ꯈꯪꯗꯦꯅꯦ ꯍꯧꯖꯤꯛꯇꯤ ꯎꯁꯣꯏꯁ ꯇꯥꯡꯕꯅꯤꯅ ꯀꯣ ꯊꯣꯛꯄ ꯀꯨꯏꯗ꯭ꯔꯤꯕꯅꯤꯅ ꯇꯥꯡꯕꯅꯤꯅ ꯍꯌꯦꯡ ꯋꯥꯏ ꯌꯥꯝꯂꯀꯥꯟꯗ ꯑꯣꯏꯅ ꯆꯥꯔꯒꯦ
ꯋꯥꯁꯦ
ꯀꯔꯤ ꯀꯔꯤ ꯀꯔꯤ ꯀꯔꯤ ꯑꯩ ꯀꯩꯅꯣꯝ ꯍꯥꯡꯒꯦ ꯅꯪ ꯎꯝ ꯀꯂꯔꯗ ꯀꯣ
ꯑꯥ
ꯀꯔꯤ ꯀꯂꯔ ꯄꯥꯝꯕ꯭ꯔꯥ
ꯑꯩ ꯑꯝ ꯌꯦꯂꯣ ꯄꯥꯝꯃꯦꯃꯦ ꯅꯥꯗꯤ
ꯑꯩꯗꯤ ꯋꯥꯏ ꯄꯥꯝꯃꯦ
ꯋꯥꯏꯛꯇꯣ ꯐꯗꯤ ꯐꯖꯩꯑꯕ ꯑꯗꯣ ꯑꯩꯒꯤꯗꯣ ꯋꯥꯏ ꯀꯁꯅ ꯑꯗ ꯃꯥ ꯀꯨꯆꯨ ꯎꯗ
ꯑꯁ ꯅꯣꯏꯗꯤ ꯐꯖꯕꯅꯤꯅ ꯀꯔꯤ ꯆꯥꯟꯅꯗꯕ ꯂꯩꯒꯗ꯭ꯔꯥ
ꯑꯩꯈꯣꯏꯗꯤ ꯃꯝꯕꯅꯤꯅ ꯋꯥꯏꯇ ꯆꯥꯟꯅꯗꯦ
ꯌꯦꯂꯣꯗꯤ ꯑꯩꯒ ꯆꯥꯟꯅꯗ꯭ꯔꯦ
ꯃꯝꯁꯨ ꯃꯝꯃꯦ ꯑꯗꯨꯒ ꯋꯥꯏꯇꯣ ꯑꯩ ꯁꯤꯖꯤꯟꯅꯕꯁꯨ ꯍꯩꯇꯦ ꯌꯥꯝ ꯃꯣꯠꯀꯜꯂꯦꯕ ꯑꯩꯗꯤ ꯊꯕꯛ ꯁꯨꯔꯁꯨ ꯍꯦꯛꯇ ꯃꯣꯠꯄꯗ ꯁ
ꯍꯥꯏꯛꯇꯤ ꯀꯥꯂꯦꯟꯗꯁꯨ ꯂꯤꯠꯄ ꯅꯨꯡꯉꯥꯏꯔꯦ ꯏꯪ ꯏꯪ ꯂꯥꯎꯔꯦ ꯃꯤꯅ ꯌꯦꯡꯕꯗꯁꯨ ꯐ꯭ꯔꯦꯁ ꯑꯣꯏꯅ ꯎꯔꯦ ꯑꯁ ꯁꯨꯕꯗꯗꯤ ꯌꯥꯝ ꯋꯥꯕꯅꯤꯗ
ꯁꯨ ꯑꯩꯗꯤꯀꯣ ꯁ ꯎ ꯃꯥ ꯆꯨꯗ ꯇꯥꯏ ꯀ ꯔꯗꯤ ꯇ ꯍꯛꯇ ꯇꯏꯒꯦꯜꯅꯦ ꯁꯤꯖꯤꯟꯕꯗꯣ ꯁꯤꯖꯤꯟꯅꯕꯗꯣ ꯍꯩꯇꯦꯕ ꯌꯥꯝ
ꯄꯥ ꯍꯥꯏꯥꯏꯕ ꯀꯇꯗꯥꯏ ꯁꯣ ꯁꯖꯤꯅꯕ ꯍꯥꯏꯗꯦꯔ ꯎꯝ ꯎꯝ
ꯅ ꯅꯥꯎ ꯅꯆꯥ ꯑꯩꯈꯣꯏꯗ ꯁꯨ ꯀꯥꯕ ꯍꯧꯈ꯭ꯔꯕꯣ
ꯀꯥꯕ ꯍꯧꯔꯦ ꯍꯣꯏ ꯁ꯭ꯀꯨꯜ ꯉꯁꯤꯗꯣ ꯆꯠꯄꯀꯣ ꯑꯩꯅ ꯌꯦꯔꯒ ꯃꯦꯒꯗꯣ ꯊꯔꯒ ꯄꯤꯖꯥ ꯇꯤꯐꯤꯟꯗ ꯄꯨꯕꯤꯕ ꯆꯥꯅꯤꯡꯗꯦ ꯍꯥꯏꯅ ꯑꯃꯨꯛ ꯂꯣꯏꯅ ꯄꯨꯔꯛꯏꯅꯦ
ꯇ ꯀꯔꯤꯒꯤ ꯆꯥꯅꯤꯡꯗꯕ꯭ꯔꯥ ꯀꯣ
ꯆꯥꯅꯤꯡꯗꯦ ꯍꯥꯟꯅ ꯄꯨꯔꯛꯑꯦ ꯈꯪꯗꯦ ꯆꯥꯅꯤꯡꯗ ꯅꯣꯛꯀꯅꯨꯅꯦ ꯀꯔꯤꯒꯤꯔ ꯃꯤ ꯅꯠꯇꯦ ꯐꯤꯟ ꯆꯥꯅꯤꯡꯗꯦ ꯍꯥꯏꯔꯒ ꯅꯣꯛꯑꯒ ꯂꯩꯔꯦ ꯋꯥꯗꯗ ꯌꯥꯝ ꯈꯟꯅ ꯎꯝ ꯏꯟꯖꯥꯡ ꯈꯟꯗꯒꯤꯅꯦ ꯃꯌꯥ ꯏꯀꯪ ꯀꯪꯉꯤꯗꯣ
ꯍꯥꯟꯅꯗꯤ ꯌꯥꯝ ꯅꯣꯏꯔꯝꯗꯥꯏꯅꯦ ꯃꯥꯗꯣ
ꯍꯥꯟ ꯅꯣꯏꯔꯝꯕꯅꯦ ꯈꯪꯗ꯭ꯔꯦꯅꯦ ꯆꯥꯎꯔꯒ ꯃꯌꯥꯡ ꯀꯪꯁꯟꯈ꯭ꯔꯦ ꯎꯝ
ꯀꯩ ꯀꯩꯅꯣ ꯄꯤꯖꯕ ꯌꯥꯕ ꯄꯤꯖꯕꯅꯦ ꯍꯧꯖꯤꯛ ꯑꯉꯥꯡ ꯑꯣꯏꯔꯤꯀꯥꯟꯗ ꯍꯌꯦꯡꯋꯥꯏ ꯆꯥꯎꯔꯀꯥꯟꯗ ꯑꯗꯨꯝ
ꯃꯤꯇꯥ ꯃꯦ ꯂꯩꯔꯒ ꯄꯤꯊꯛ ꯀꯔꯁꯔꯥ ꯍꯥꯏꯁꯨ ꯄꯩꯁꯥ ꯂꯩꯗꯕ
ꯚꯤꯇꯥꯃꯤꯟꯗ ꯌꯥꯝ ꯇꯥꯡꯕ ꯑꯣꯏꯔꯝꯃꯣꯏꯗ
ꯎ
ꯂꯥꯏꯔꯕ ꯑꯩꯈꯣꯏꯒꯤꯗꯤ ꯁꯦꯟ ꯄꯊꯣꯛ ꯂꯝꯕꯤ ꯂꯩꯇꯦꯗꯅ ꯑꯗꯨꯒꯤꯅꯤꯅꯦ
ꯅꯣꯏ ꯣꯂꯥꯏꯔꯦꯗꯤ ꯂꯣꯏꯔꯦ ꯍꯦ
ꯂꯥꯏꯔꯔꯕꯅꯤꯅ
ꯎꯝ ꯍꯧꯖꯤꯛ ꯅꯨꯆꯥ ꯅꯨꯨꯄꯤꯈꯣꯏꯅ ꯐꯖꯅ ꯆꯥꯛꯀꯨꯝꯕ ꯄꯤꯖꯗ꯭ꯔꯗꯤ ꯆꯥꯎꯕꯗꯣ ꯐꯖꯅ ꯆꯥꯎꯥꯔꯣꯏ
ꯎꯝ ꯆꯥꯛ ꯆꯥ ꯌꯥꯗꯅꯦ ꯃꯥꯗꯤ ꯀꯣ ꯃꯥꯗꯤ ꯃꯔꯨꯞ ꯌꯥꯝꯕꯅꯤꯅ ꯌꯨꯝꯗꯁꯨ ꯂꯩꯇꯦ ꯁꯥꯟꯅꯕ ꯆꯠꯄꯅ ꯆꯠꯄꯅ
ꯎꯝ
ꯌꯨꯝꯗ ꯉꯥꯏꯍꯥꯛꯐꯥꯎ ꯂꯩꯇꯦ ꯆꯠꯄꯅ ꯆꯠꯄꯅ
ꯑꯗꯨ ꯌꯥꯝ ꯆꯠꯄꯁꯨ ꯌꯥꯡꯉꯨ ꯎꯝ ꯃꯥꯁꯦ ꯁꯥꯒꯨꯝꯕ ꯌꯥꯝ ꯆꯥꯕ
ꯁꯥ ꯌꯥꯝ ꯆꯥꯏ ꯍꯣꯏ ꯁꯥꯗꯤꯀꯣ ꯑꯁ ꯄꯤꯔꯤꯈꯩ ꯆꯥꯕꯅꯦ
ꯎꯝ ꯅꯣꯡ ꯆꯨꯕ꯭ꯔꯒꯁꯦ ꯅꯣꯡ ꯆꯨꯕ꯭ꯔꯥꯅꯁꯤ ꯌꯨꯝꯗ
ꯆꯨꯋꯦ ꯉꯥꯏꯍꯥꯛ ꯉꯥꯏꯍꯥꯛ ꯆꯨꯋꯦ ꯀꯩꯅꯣ ꯑꯩ ꯅꯪꯒꯤ ꯊꯥ ꯀꯌꯥꯃꯨꯛ ꯆꯥꯕ꯭ꯔꯥ
ꯑꯩ ꯑꯩꯁꯨ ꯌꯥꯝ ꯆꯥꯏꯗ
ꯅꯪ ꯆꯥꯛ ꯄꯣꯛꯈꯝ ꯀꯌꯥ ꯀꯌꯥ ꯆꯥꯕ꯭ꯔꯥ ꯅꯁꯥ ꯅꯣꯏꯕ꯭ꯔꯣ
ꯑꯩ ꯆꯥꯛꯇꯤ ꯌꯥꯝ ꯆꯥꯗꯦ ꯏꯟꯁꯥꯡꯗꯤ ꯑꯗꯨꯝ ꯆꯥꯏ ꯄꯨꯈꯥꯝ ꯄꯨꯈꯥꯝ ꯑꯃꯃ ꯍꯦꯔꯦ ꯑꯗꯨ
ꯍꯧꯛ ꯈꯖꯤꯛ ꯆꯥꯃꯟꯕꯒꯤ ꯏꯌꯥꯡ ꯀꯥꯡꯪꯕꯅ ꯂꯣꯏꯔꯦ
ꯅꯪ꯭ꯔꯣ
ꯍꯣꯏ ꯆꯥꯛ ꯆꯪ ꯗ꯭ꯔꯦꯅꯦ ꯍꯗꯔꯀꯥꯥꯟ ꯦ ꯏꯌꯥꯡ ꯀꯪꯕꯅ ꯏꯌꯥꯡ ꯀꯪꯁꯟꯈ꯭ꯔꯦ
ꯈꯔ ꯀꯒꯗꯤꯅ ꯇꯀꯣ ꯈꯔ ꯉꯅꯤ ꯋꯦꯠꯇꯣ ꯈꯔ ꯍꯟꯊꯔꯗꯤ
ꯑꯗꯨꯅꯦ ꯍꯥꯏꯁꯦ ꯍꯟꯗꯛꯁꯦ ꯊꯥ ꯑꯃ ꯑꯅꯤꯔꯣꯝꯗꯒꯤ ꯌꯥꯌꯥꯡꯁꯦ ꯄꯨꯔꯥ ꯀꯪꯁꯟꯈ꯭ꯔꯦꯕ ꯐꯤꯒꯔ ꯌꯥꯝ ꯇꯥꯔꯦꯗ ꯍꯟꯗꯛꯇꯤ ꯅꯪꯗꯦ
ꯑꯩꯗꯣꯃꯅ
ꯆꯥꯛ ꯌꯥꯝ ꯆꯥꯒꯅꯨꯅꯦ ꯈꯤꯇꯪ ꯈꯤꯇꯪ ꯆꯥꯕꯅꯦ ꯅꯣꯏꯔꯤꯗꯣ
ꯉꯍꯥꯛ ꯌꯥꯝ ꯇꯥꯅꯤꯅ ꯑꯗ ꯊꯕꯛ ꯁꯨꯗꯕꯒꯤ ꯑꯗꯨꯝ ꯐꯕꯅꯤ ꯎ
ꯂꯥꯏꯔꯤꯛ ꯄꯥꯗ꯭ꯔꯣ ꯅꯨꯡꯗꯥꯡ ꯅꯨꯡꯗꯥꯡ ꯑꯗꯨꯗꯤ
ꯄꯥꯔꯅꯅ ꯌꯨꯝꯗꯒꯤ ꯍꯜꯂꯛꯄꯗꯣ
ꯎꯝ
ꯌꯨꯝꯗꯒꯤ ꯄꯨꯄꯨꯈꯩꯗꯤ ꯂꯥꯛꯏꯗꯅ ꯏꯕꯣꯛ ꯑꯣꯏꯣꯏꯒꯤ ꯑꯁꯤ ꯂꯥꯛꯄꯗꯣ ꯏꯁꯥꯁꯦ ꯌꯥꯝ ꯋꯥꯕ ꯇꯨꯝꯗꯕꯒꯤꯀꯣ ꯌꯥꯝ ꯋꯥꯏꯔꯕ ꯍꯦꯛꯇ ꯇꯨꯝꯅꯤꯡꯕ ꯍꯦꯛꯇ ꯇꯨꯝꯅꯤꯡꯕ ꯇꯨꯝꯃꯅꯤ ꯅꯨꯡꯊꯤꯜ ꯌꯨꯝ ꯅꯨꯡꯗ
ꯎꯝ
ꯎꯝ ꯎꯝ ꯎꯝ
ꯌꯥꯝ ꯐꯩꯌꯦ ꯇꯨꯝꯕ ꯆꯥꯕ ꯇꯧꯕꯗꯤ
ꯅꯣꯏ ꯂꯧ ꯍꯔꯕ
ꯑꯩꯈꯣꯏ ꯂꯧ ꯍꯧꯗ꯭ꯔꯤꯌꯦ ꯎ ꯑꯩꯈꯣꯏ ꯂꯧ ꯍꯧꯗ꯭ꯔꯤꯌꯦ ꯂꯧ ꯈꯔ ꯈꯔ ꯍꯥꯎꯔꯦ
ꯎꯝ
ꯂꯧ ꯈꯔ ꯈꯔ ꯍꯧꯔꯦ
ꯎꯝ ꯎꯝ
ꯅꯣꯏꯗꯤ ꯂꯧ ꯂꯣꯏꯔꯕꯣ
ꯎꯝ ꯇꯄꯔ ꯇ ꯇ ꯍ
ꯑꯁ ꯂꯧ ꯃꯇꯝꯅꯤꯅ ꯅꯣꯡꯁꯨ ꯆꯨꯗꯦ ꯑꯗꯨꯒꯤꯅꯦ ꯑꯩꯅ ꯍꯥꯏꯔꯤꯁꯦ ꯂꯧ ꯑꯣ ꯐꯔꯛ ꯇꯥꯅꯤꯡꯉꯥꯏ ꯃꯥꯜꯂꯦ ꯍꯟꯗꯛ ꯆꯍꯤꯗꯤ ꯅꯣꯡ ꯆꯨꯗꯕꯅꯤꯅ ꯎꯥ
ꯎꯝ ꯤꯟꯒꯤ ꯈꯔꯗ ꯍꯥꯏ ꯑ
ꯍꯣꯏ
ꯎ ꯍꯌꯦꯡ ꯀꯔꯤ ꯇꯆꯤꯟ ꯄꯨꯕꯤꯒꯦꯔꯥ ꯑꯉꯥꯡꯒꯤꯗ
ꯌꯦꯗꯤ ꯊꯥꯟꯗ ꯆꯥ ꯐ꯭ꯔꯥꯏ ꯇꯧꯕ ꯇꯥꯔꯦ ꯉꯥꯎꯤꯕ ꯇꯥꯔꯦ
ꯍꯥꯎ ꯎꯃ ꯄꯥꯔ ꯃꯥ
ꯊꯥꯎ ꯌꯥꯝ ꯄꯥꯝꯃꯦ ꯍꯣꯏ
ꯎꯝꯝ
ꯅꯪꯗꯤ ꯍꯌꯦꯡ ꯀꯗꯥꯏꯗ ꯆꯠꯀꯗ꯭ꯔꯣ ꯌꯨꯝꯗ ꯂꯩꯒꯗ꯭ꯔꯥ
ꯑ ꯗ ꯂꯤ ꯂꯩ ꯆ ꯀꯝ ꯂꯩꯇꯦ ꯍꯗꯂ
ꯅꯣꯏ ꯑꯗꯨꯋꯥꯏꯗ ꯌꯥꯝ ꯁꯥꯕ꯭ꯔꯣ
ꯎꯝ ꯐꯔꯦ ꯑꯣ ꯎꯝ ꯑꯌꯨ ꯅꯨꯡꯊꯤꯟꯒꯤ ꯁꯥꯕ ꯅꯨꯡꯗꯥꯡꯗꯒꯤ ꯏꯪꯕ
ꯑꯣ ꯏꯁꯤꯡꯗꯤ ꯅꯨꯡꯉꯥꯏꯕ꯭ꯔꯣ
ꯑꯥ
ꯏꯁꯤꯡꯗꯤ ꯅꯨꯡꯉꯥꯏꯕ꯭ꯔꯣ
ꯏꯗꯣ ꯎꯝ ꯐꯉ
ꯂꯩꯕ꯭ꯔꯥ ꯏꯁꯤꯡꯗꯤ
ꯏꯁꯤꯡ ꯂꯩꯅꯦꯦ ꯃꯣꯏ ꯌꯨꯝꯕꯨ ꯀꯣꯏ ꯄꯨꯈ꯭ꯔꯤꯗꯒꯤꯀꯣ ꯐꯤꯜꯇꯔ ꯇꯧꯔꯒ ꯁꯤꯖꯤꯟꯅꯕ
ꯐꯩꯅꯦ ꯏꯁꯤꯡ ꯂꯩꯗ꯭ꯔꯗꯤ ꯄꯩꯁꯥ ꯀꯣꯝꯕꯅꯤꯅꯦ ꯏꯁꯤꯡ ꯏꯁꯤꯡ ꯂꯩꯕꯗꯤ ꯏꯁꯤꯡ ꯂꯩꯗ꯭ꯔꯗꯤꯀꯣ ꯑꯁ
ꯎꯝ
ꯌꯥꯝ ꯐꯕꯅꯦ ꯏꯁꯤꯡ ꯂꯩꯔꯗꯤ ꯌꯥꯝ ꯋꯥꯕꯅꯦ
ꯌꯨꯝ ꯌꯨꯝꯕꯔꯔ ꯂꯩ ꯏꯗꯣ ꯏꯁꯤꯡꯁꯨ ꯂꯩꯕ ꯃꯩꯒꯤ ꯐꯤꯁꯨꯅ ꯊꯤꯗꯤ ꯌꯥꯝ ꯋꯥ
ꯎꯝ ꯅꯪ ꯀꯅꯥ ꯀꯅꯥ ꯂꯩꯏꯕ꯭ꯔꯥ
ꯑꯩ ꯅ ꯄ ꯃꯇꯝ ꯃꯤ ꯌꯦꯇ ꯌꯥꯛꯇ
ꯅꯪꯅ ꯑꯗꯨꯝ ꯆꯥꯛ ꯌꯦꯟꯁꯥꯡ ꯅꯪ ꯈꯛꯇ ꯊꯣꯡꯉꯦ
ꯃꯔ ꯃꯔꯥꯡ ꯇ ꯀꯉꯅ ꯃꯥꯅꯦ ꯐ ꯑꯩꯅ ꯀ ꯅ ꯐ
ꯅꯅꯥꯎ ꯅꯨꯄꯥ ꯈꯣꯏꯅ ꯏꯟꯁꯥꯡ ꯆꯥꯛ ꯌꯦꯟꯁꯥꯡ ꯊꯣꯡꯕꯗ ꯍꯥꯎꯕ꯭ꯔꯥꯅꯦ
ꯥꯎ ꯃꯥꯗꯤ ꯀꯥꯡꯍꯧꯒꯨꯝꯕꯗꯣ ꯈꯔ ꯇꯧꯒꯗꯦ ꯃꯥꯅ ꯊꯣꯡꯕꯁꯨ ꯑꯗꯨꯝ ꯍꯥꯎꯋꯦꯕ
ꯎꯝ
ꯑ
ꯅꯨꯞꯄꯥ ꯍꯥꯀꯖꯤ ꯆꯥꯛ ꯏꯟꯁꯥꯡ ꯊꯣꯡꯕ ꯎꯝ ꯃꯇꯥꯟ ꯇꯕꯁꯤꯡꯗꯤꯀꯣ ꯐꯖꯅ ꯊꯣꯡꯒ ꯅꯦ ꯈꯔ ꯑꯍꯥꯎ ꯍꯥꯎꯅ ꯆꯥꯕ ꯄꯥꯝꯕ ꯃꯤꯁꯤꯡꯅꯗꯤ ꯌꯥꯝ ꯐꯖꯅ ꯊꯣꯡꯝꯕꯅꯦ
ꯑꯩꯁꯦ ꯀ ꯌꯥꯅ
ꯍꯥꯥ
ꯎꯏꯕꯌꯥꯅ ꯎꯝ
ꯀꯔꯤꯅꯣ ꯃꯥꯅ ꯍꯥꯏ ꯀꯥꯏꯅꯣ ꯇꯧꯒꯅꯨꯗ
ꯎꯝ ꯎꯝ
ꯎꯏꯒꯅꯨ ꯎꯏꯒꯅꯨ ꯅꯨꯃꯤꯠꯇꯣ ꯄꯥꯡꯊꯣꯛꯑꯣ ꯋꯥ ꯉꯥꯡ ꯃꯟꯕꯒꯤ ꯎꯨꯏ ꯍꯥꯏꯔꯝꯒꯅꯦ ꯅꯨꯃꯤꯠꯇꯣ
ꯑ ꯅ ꯃꯅ ꯍꯥꯦ ꯀꯦ ꯎꯝ
ꯇꯨꯝꯈꯤꯒꯅꯨ ꯇꯝ ꯀꯒꯅꯨ ꯐꯣꯟꯗ ꯋꯥꯔꯤ ꯁꯥꯈꯤꯁꯦ
ꯑꯣꯏ ꯁꯨꯗꯁ ꯎꯃ
ꯑꯩ ꯍꯌꯦꯡ ꯂꯥꯛꯑꯀꯦ ꯀꯣꯏꯔꯛꯀꯦ ꯁꯤꯡꯖꯨ ꯆꯥꯁꯦ
ꯎꯝ ꯑ ꯍꯥꯎ ꯍꯥꯎ ꯀꯣꯄꯨꯔꯥꯎ ꯅ ꯅꯠꯇꯦ ꯅꯆꯦ ꯀꯗ ꯑꯃꯨ ꯊꯇ
ꯎꯝ
ꯁꯤꯗꯂ ꯍꯥꯏꯕꯗꯣ
ꯎꯝ
ꯃꯣꯏꯁꯨ ꯃꯣꯏꯁꯨ ꯃꯣꯏ ꯌꯨꯝꯗ ꯅꯨꯡꯉꯥꯏꯇꯦ ꯍꯥꯏꯁꯦ ꯌꯥꯝ ꯁꯥꯏꯦ
ꯎꯝ ꯃꯣꯏꯗꯤ ꯀꯩꯅꯣꯅ ꯁꯥꯕꯅꯤꯅꯀꯣ ꯆꯦꯛꯅ ꯁꯥꯗꯕꯅꯤꯅ ꯌꯥꯝ ꯁꯥꯏ ꯍꯥꯏꯌꯦꯦ ꯑꯌꯨꯛ ꯅꯨꯡꯊꯤꯤꯟꯗ ꯏꯁꯤꯡꯁꯨ ꯂꯩꯔꯒ ꯁꯤꯖꯤꯟꯅꯕꯅꯤꯅꯀꯣ ꯏꯁꯤꯡꯁꯨ ꯂꯩꯔꯦ ꯃꯃꯜꯁꯨ ꯊꯤꯔꯦ ꯄꯩꯁꯥ ꯊꯣꯛꯇꯕꯁ ꯅꯨꯡꯉꯥꯏꯔꯣꯏꯔꯦ
ꯅꯍꯥꯟꯗ
ꯑꯥ
ꯖꯥꯠꯇ ꯀꯅꯥꯕꯅ ꯅꯃꯨꯛꯇꯒꯅꯁꯗ
ꯎꯝ
ꯐꯤꯗꯣ ꯑꯩꯅ ꯑꯃ ꯈꯟꯕꯤꯌꯣ ꯍꯥꯏꯕ ꯑꯃ ꯈꯟꯕꯤꯕꯅꯦ ꯌꯥꯡꯈꯩ ꯄꯤꯕꯅꯦ
ꯃꯥꯗꯤ ꯌꯥꯝ ꯄꯣꯠ ꯈꯟꯕ ꯌꯥꯝ ꯍꯩꯕꯅꯦ
ꯑ ꯃꯥꯗ ꯑꯅꯤ ꯑꯅꯤ ꯇꯧꯒꯤꯦꯕꯅꯦ
ꯄꯥꯡꯗ
ꯅꯪ ꯄꯤꯗꯨꯅ ꯆꯠꯂꯁꯤ ꯆꯠꯂꯁꯤꯅ ꯍꯥꯏꯕ ꯇꯅꯣ ꯐꯤꯅ ꯑꯗ ꯈꯜꯅ
ꯃꯥꯗꯤ ꯃꯃꯤꯗꯨꯁꯨ ꯐꯕꯅꯦ ꯃꯥꯅ ꯈꯟꯕ ꯄꯣꯠꯇꯣ ꯀꯨꯆꯕꯅꯦ ꯑꯩꯗꯤ ꯈꯟꯕ ꯍꯩꯇꯦꯗ
ꯑ ꯀꯩꯁꯨ ꯈꯥꯟꯕ ꯍꯥꯏꯇꯦ ꯎ
ꯅꯪ ꯄ ꯄꯨꯡ ꯀꯌꯥꯗ ꯇꯨꯝ꯭ꯕꯔꯣ
ꯑꯩ ꯄꯨꯡ ꯇꯔꯥ ꯃꯈꯥꯏ ꯇꯔꯥ ꯃꯈꯥꯏ ꯅꯪ ꯅꯆꯥꯅꯨꯄꯤ ꯐꯣꯟ ꯄꯥꯏꯕꯗꯣ
ꯑꯥ
ꯀꯅꯥꯒꯤ ꯔ
ꯑꯩꯒꯤ ꯑꯩꯈꯣꯏ
ꯅ ꯅꯣꯏ ꯄꯨꯅ ꯄꯥꯏꯗꯦ
ꯑ ꯑꯩꯈꯣꯏ ꯅꯨꯄꯥ ꯑꯩꯈꯣꯏ ꯅꯨꯄꯥꯒꯤꯗꯣ ꯃꯥꯅ ꯌꯦꯡꯕꯅꯦ
ꯅꯣꯏ ꯅꯨꯄꯥ ꯑꯥꯔꯗꯦ ꯆꯠꯄꯗꯣ ꯐꯣꯟ ꯄꯥꯏꯗꯅꯦ ꯆꯠꯄ꯭ꯔꯣ
ꯎꯝ ꯄꯥꯏꯕꯁꯨ ꯌꯥꯎꯋꯦ ꯄꯥꯏꯗꯕꯁꯨ ꯌꯥꯎꯋꯦ ꯄꯥꯏꯕꯁꯨ ꯌꯥꯎꯋꯦ ꯃꯥꯅ ꯆꯠꯇ꯭ꯔꯗꯤ ꯃꯆꯥꯗ ꯌꯦꯡꯍꯜꯂꯦ ꯑꯗꯨꯒ ꯃꯥ ꯆꯠ ꯆꯗꯤ ꯄꯥꯏꯗ꯭ꯔꯦ ꯃꯥ ꯆꯠꯇ꯭ꯔꯗꯤ ꯄꯥꯏꯔꯦ ꯆꯠꯂꯗꯤ ꯄꯥꯏꯗ꯭ꯔꯦ ꯐꯣꯟꯗꯤ ꯉꯥꯏꯍꯥꯛ ꯉꯥꯏꯍꯥꯛ ꯈꯇꯪꯅꯤꯗ ꯌꯦꯡꯕ ꯌꯥꯝ ꯀꯨꯏꯅ ꯌꯦꯡꯗꯦ
ꯎꯝ
ꯐꯣꯟꯗꯣ ꯏꯟꯇꯔꯦꯁ ꯂꯩꯇꯕ ꯃꯥꯜꯂꯦ ꯃꯥꯗꯣ
ꯎꯝ ꯐꯩꯅꯦ ꯑꯉꯥꯡ ꯐꯉꯅꯤꯁꯇ
ꯎꯝ ꯀꯣꯏꯗꯧ ꯀꯩꯅꯣ ꯆꯠꯄ ꯏꯀꯣ ꯈꯔ ꯆꯠꯄ ꯑꯗꯨꯒꯤꯅꯤ
ꯑꯔꯤꯒ꯭ꯔꯣ
ꯑꯩꯈꯣꯏ ꯌꯨꯝ ꯊꯪꯅꯕꯒꯤ ꯌꯨꯝꯗꯣ
ꯑꯥ
ꯅꯦ
ꯅ ꯅ ꯃꯈꯗꯤ ꯂ ꯇꯈꯦ
ꯇꯝꯗꯔꯤꯌꯦ ꯊꯦꯡ ꯊꯦꯡꯅ ꯇꯨꯝꯕꯅꯦ ꯃꯔꯛ ꯃꯔꯛꯇ ꯑꯗꯨ ꯃꯔꯛ ꯃꯔꯛꯇ ꯉꯟꯅ ꯉꯟꯅ ꯑꯃꯨꯛ ꯇꯨꯝꯕ
ꯍ ꯀꯗꯤ ꯀꯔꯤ ꯊ ꯇꯒꯦ
ꯍꯧꯒꯠꯂꯅꯤ ꯆꯥꯛ ꯊꯣꯡꯉꯅꯤ ꯌꯨꯝ ꯁꯦꯡꯉꯅꯤ ꯑꯗꯨꯒ ꯇꯨꯝ ꯂꯩꯔꯨꯅꯦ ꯑꯗꯨꯝ ꯑꯗꯨꯝ ꯂꯩꯔꯅꯤ ꯑꯗꯨꯒ ꯑꯗꯨꯝ ꯆꯥꯛ ꯊꯣꯡꯉꯅꯤ ꯆꯥꯔꯅꯤ ꯇꯨꯝꯃꯅꯤ ꯁꯤꯜꯂꯅꯤ ꯁꯦꯡꯂꯅꯤ
ꯅꯣꯏ ꯌꯨꯝ ꯆꯥꯎꯕꯅꯤꯅ ꯁꯦꯡꯕꯗ ꯋꯥꯔꯝꯒꯅꯤ
ꯇꯅꯦ ꯊꯕꯛꯅꯦꯀꯣ ꯑꯁ ꯋꯥꯏ ꯆꯥꯏꯕꯅꯦ ꯀꯣꯛꯀ ꯉꯥꯎꯕꯖꯥꯠꯅꯤꯅ ꯍ
ꯌꯨꯝꯒꯤ ꯊꯕꯛ ꯁꯨꯕꯗꯣ ꯊꯕꯛꯇꯤ ꯎꯔꯤ ꯎꯠꯊꯣꯛꯇꯕ ꯁꯨꯅꯤꯉꯥꯏꯗꯤ ꯌꯥꯝ ꯂꯩ ꯅꯦꯕ
ꯑꯗꯨꯅꯦ ꯍꯥꯏꯁꯦ ꯌꯨꯝ ꯆꯥꯎꯕꯅꯤꯅ ꯑꯃꯗ ꯁꯨꯔꯦ ꯑꯃꯗ ꯑꯃꯨꯛ ꯂꯩꯒꯅꯤ ꯑꯉꯥꯡꯅ ꯃꯔꯣꯟ ꯑꯃ ꯌꯥꯝꯕꯅꯦ ꯍꯨꯏ ꯍꯧꯗꯣꯡꯅ ꯑꯃ ꯃꯔꯣ ꯃꯌꯥꯝꯕꯅꯦ ꯑꯉꯥꯡꯁꯤꯡꯗꯣ ꯃꯈꯣꯏ ꯌꯨꯝ ꯌꯨꯝꯗ ꯂꯩ ꯑꯗꯨꯤꯅꯦ ꯑꯩꯈꯣꯏꯗ ꯉꯥꯛꯇ ꯂꯥꯛꯏꯅꯦ ꯇꯥꯜꯂꯁꯨ ꯆꯠꯇꯦ
ꯅꯣꯏꯗꯤ ꯃꯆꯨ ꯃꯤ ꯃꯁꯨꯨꯒꯨꯝꯕ ꯌꯥꯝꯕ
ꯁꯨ ꯌꯥꯝꯃꯁꯨ ꯑꯩꯈꯣꯏꯒꯤ ꯏꯁꯨꯁꯤꯡꯗꯤ ꯈꯔ ꯇꯣꯡꯉꯥꯜꯂꯦꯗꯅ
ꯍꯥꯏꯕꯁꯨ ꯆꯪꯗꯕ ꯀꯤꯁꯨ ꯀꯤꯗꯕ
ꯎꯝ
ꯍꯥꯏꯕ ꯑꯩꯅ ꯂꯥꯟꯕ ꯇꯥꯔꯦꯗꯅ
ꯎ ꯉꯥꯡꯅꯁꯨ ꯐꯠꯇꯕ ꯇꯥꯕ ꯎꯝ
ꯁꯤ ꯉꯥꯛꯇꯅꯤ ꯍꯟꯗꯛꯀꯥꯟꯁꯦ
ꯎꯝ
ꯈꯪꯗ꯭ꯔꯔꯤꯗ ꯇꯧꯗꯣꯏꯁꯦ ꯅꯪꯗꯤ ꯍꯟꯗꯛꯀꯥꯟ ꯐꯤ ꯁꯥꯗ꯭ꯔꯣ
ꯎꯝ ꯐꯤ ꯑꯩ ꯁꯥꯟꯅꯕ ꯇꯃꯁꯀꯔ ꯑꯃꯅꯤ ꯑꯗꯨ꯭ꯔꯦ ꯇꯃꯦꯔ ꯇꯥꯡꯦꯗ
ꯁꯥꯍ ꯀꯩꯅꯣ ꯅꯣꯏꯗꯤ ꯂꯩꯁꯥꯕꯤꯅꯦ ꯑꯅꯧ ꯑꯅꯧꯕ ꯁꯒꯥꯏꯣ
ꯃꯤꯅꯅꯧꯅꯝꯕ ꯁꯦꯠꯄꯗ ꯑꯣꯏꯗꯤꯕꯨꯁꯦꯠꯕ ꯎꯝ
ꯑꯅꯧꯕ ꯐꯤꯁꯨ ꯁꯦꯠꯄ ꯐꯪꯗ꯭ꯔꯦ ꯁꯥꯗꯕꯒꯤ
ꯑꯩꯗꯤ ꯐꯤ ꯁꯥꯖꯕ ꯀꯣꯏꯔ
ꯎꯝ ꯅꯪꯁꯨꯣꯁ꯭ꯔꯦ
ꯎꯝ ꯑꯩꯗꯤ ꯃꯤꯠ ꯅꯥꯕ ꯍꯧꯕꯗꯒꯤꯦꯀꯣ
ꯎꯝ
ꯃꯤꯡ ꯅꯥꯕ ꯍꯧꯕꯗꯒꯤ ꯑꯝ ꯐꯥꯎꯕ ꯐꯤ ꯁꯥꯗ꯭ꯔꯦ ꯆꯍꯤ ꯑꯅꯤ ꯍꯦꯜꯂꯃꯅꯦ ꯐꯅꯦꯛ ꯁꯥꯔꯗꯤ ꯌꯥꯝꯅ ꯁꯥꯍꯧꯔꯅꯤ ꯑꯗꯨꯒꯤ ꯐꯅꯦꯛ ꯁꯥꯗ꯭ꯔꯦꯕ
ꯎꯝ
ꯅꯣꯏꯗꯤ ꯁꯥꯕꯅꯤꯅ ꯐ꯭ꯔꯤ ꯐꯅꯦꯛ ꯐꯖ ꯐꯖꯕ ꯁꯥꯔꯒ ꯂꯥꯏꯌꯣ ꯐꯥꯏꯂꯣ ꯄꯥꯈꯪꯁꯤꯡꯅ ꯀꯨꯏ ꯇꯥꯟ ꯇꯥꯅꯅꯤꯕ
ꯅꯪꯂꯤꯁꯦ
ꯑꯥ
ꯌꯥꯎ ꯀꯩꯅꯣ ꯇꯧ ꯃꯥꯜꯂꯦꯗ ꯁꯥꯡ
ꯁꯥꯡꯗꯤꯍꯦ ꯑꯩ ꯀꯩꯅꯣ ꯇꯧꯏꯍꯦ ꯌꯥꯝ ꯅꯦꯝꯃꯤꯍꯦ
ꯑ ꯅꯠꯇꯦ ꯑꯩꯈꯣꯏꯅꯤ ꯇꯧꯕꯗꯣ ꯑꯩꯈꯣꯏ ꯍꯧꯖꯤꯛ ꯇꯧꯁꯦ
ꯑꯗꯨꯃꯥꯏꯅ ꯍꯥꯏꯒꯅꯨꯅꯦ ꯑꯗꯨꯒꯤ ꯋꯥꯔꯤ ꯋꯥꯔꯤꯗ ꯇꯣꯛꯑꯁꯦ
ꯑ ꯎꯝ ꯎꯝ ꯇꯨꯝꯈ꯭ꯔꯕꯣ ꯑꯉꯥꯡ ꯗꯣ ꯇꯨꯝꯈꯔ꯭ꯕꯣ
ꯇꯨꯝꯗꯦ ꯁꯥꯟꯅꯔꯒ ꯂꯩ ꯃꯇꯝꯗ
ꯎꯝ ꯎꯝ ꯎꯝ
ꯑꯥ
ꯆꯥꯛ ꯆꯥꯔꯕꯣ ꯅꯪꯗꯤ
ꯎꯝ ꯆꯥꯔ ꯇꯥꯏ
ꯀꯔꯤ ꯌꯦꯟꯁꯪ ꯆꯔꯦ
ꯆꯇ ꯉꯟꯅ ꯆꯕ ꯃ ꯂꯗ ꯍꯧꯔꯔ
ꯀꯩꯕꯩ ꯌꯦꯟꯁꯥꯡ ꯆꯥꯕ꯭ꯔꯣ
ꯎꯝ ꯍꯋꯥꯏ ꯍꯋꯥꯏꯒ ꯑꯜꯂꯨ ꯑ
ꯑꯩ ꯐꯪꯈ꯭ꯔꯦꯅꯦꯀꯣ ꯑꯃꯨꯛ ꯀꯥꯎꯕ
ꯑ ꯑꯅ ꯃꯥꯔ ꯇ ꯀꯥꯕꯅꯤ
ꯀꯔꯤ ꯍꯥꯏꯔꯕ
ꯁꯨꯝ ꯍꯥꯏꯦ
ꯅꯪꯅꯤ ꯄꯅꯤꯡ ꯌꯥꯔ ꯇꯣꯡꯣꯡꯣ
ꯑꯩ ꯄꯨꯡ ꯇꯔꯥ ꯍꯦꯟꯕꯗ ꯇꯨꯝꯃꯦ ꯑꯩꯗꯤ ꯌꯥꯝ ꯊꯦꯡꯉꯦꯗ ꯇꯨꯝꯕ
ꯎꯟ
ꯉꯁꯤꯗꯤ ꯇꯨꯝꯃꯔꯣꯏꯑꯦ ꯐꯣꯟꯗ ꯑꯗꯨ ꯑꯗꯨꯝ ꯋꯥꯔꯤ ꯁꯥꯟꯅꯔꯒ ꯂꯩꯔꯒꯦ
ꯑꯩꯁꯨ ꯉꯁꯤꯗꯤ ꯁꯥꯔꯒꯦ
ꯑꯩꯗꯤ ꯅꯣꯏꯕꯅꯤꯅ ꯏꯌꯥꯡ ꯈꯔ ꯀꯪꯅꯤꯉꯥꯏ ꯁꯥꯔꯒꯦ ꯇꯨꯝꯗꯕꯤꯗ ꯐꯣꯟ ꯋꯥꯔꯤ ꯁꯥꯔ ꯍꯥꯏꯗꯤ ꯏ ꯀꯪꯉꯦ ꯍꯥꯏꯗ
ꯎꯝ ꯍ ꯇꯨꯡꯗ꯭ꯔꯗꯤ ꯌꯥ ꯀꯛꯗꯗꯤ
ꯒ꯭ꯌꯥꯟ ꯇꯥꯗꯔꯤꯗ ꯇꯧꯔꯤꯁꯦ ꯑꯥ ꯇꯥꯕꯔꯣ
ꯎꯇ
ꯅꯪꯒꯤ ꯐꯅꯦꯛ ꯀꯌꯥ ꯂꯩꯕ꯭ꯔꯣ
ꯑꯩ ꯈꯪꯗ ꯀꯌꯥꯔꯦ ꯃꯣ ꯑꯩ ꯁꯅꯥꯗꯕꯁꯨꯊꯔꯦ ꯀꯥꯎꯥꯎꯕꯕꯨ ꯀꯥꯎꯥꯎ ꯄꯦꯂ ꯑꯁꯥꯎꯗ ꯎꯝ ꯂꯗꯦ
ꯑꯩꯗꯤ ꯐꯅꯦꯛ ꯁꯥꯗ꯭ꯔꯦ ꯐꯅꯦꯛ ꯀꯌꯥꯃꯨꯛ ꯂꯩꯕ꯭ꯔꯥ ꯈꯪꯗꯦꯗ ꯎ ꯎꯝ
ꯅꯪꯂꯣ ꯎꯝ ꯎꯝ
ꯅꯪꯗꯣ ꯍꯥꯏ ꯀꯌꯥ ꯂꯩꯕ꯭ꯔꯣ
ꯍꯥꯏ ꯐ ꯌꯥꯎꯗ
ꯌꯥꯝ ꯐꯩꯅꯦ ꯑꯩ ꯌꯥꯝ ꯋꯥꯡꯉꯦꯍꯦ
ꯍꯔ ꯌꯥꯎꯗꯦ ꯎꯝ ꯎꯝꯌꯥꯔ
ꯎꯝ ꯑꯩꯗꯤ ꯋꯥꯡꯃꯟꯕꯅ ꯈꯔ ꯇꯦꯟꯅꯤꯡꯉꯤꯅꯦ
ꯋꯥ ꯃꯅꯤ ꯃꯇ ꯈꯔꯇꯦ
ꯑꯗꯨꯅꯤ ꯍꯥꯏꯁꯦ ꯇꯦꯟꯊꯣꯛ ꯇꯦꯟꯁꯤꯟ ꯋꯥ ꯐ ꯋꯥꯟ ꯁꯤ ꯌꯥꯦ ꯐ ꯇꯕ
ꯎꯝ ꯑꯩꯅ ꯋꯥ ꯋꯥꯡꯅꯤꯡꯕ ꯈꯔ
ꯋꯥꯡꯕ ꯍꯤꯗꯥꯛ ꯆꯥꯎ ꯀꯩꯅꯣ ꯃꯇꯝ ꯂꯩꯔꯤ ꯀꯩꯅꯣ ꯑꯉꯥꯡ ꯑꯣꯏꯔꯤ ꯀꯩꯅꯣ ꯑ ꯃꯁꯤ
ꯎꯝ
ꯇꯥꯕ꯭ꯔꯣ
ꯇꯥꯏꯌꯦ ꯎꯝ
ꯎꯝ ꯎꯝ ꯎ ꯑꯁꯅꯦ ꯋꯥꯥꯛꯁꯦ ꯅꯨꯡꯉꯥꯏꯇꯦꯗ ꯇꯔꯕ
ꯑꯁ
ꯍꯂꯣ
ꯎꯝ
ꯍꯜꯂꯣ
ꯍꯜꯂꯣ
ꯑꯧ ꯇꯥꯏꯌꯦ ꯅꯦꯠꯋꯥꯛꯁꯦ ꯌꯥꯝ ꯅꯨꯡꯉꯥꯏꯇꯦ
ꯋꯥꯟ ꯃꯤꯅꯤꯠꯌꯥꯒꯦ ꯀ ꯑꯥ ꯇꯥꯕꯔꯣ ꯇꯕ꯭ꯔꯣ
ꯇꯥꯏꯌꯦ
ꯑꯦꯅꯣ
ꯍꯥꯥ
ꯌꯦꯡꯉꯣ ꯑꯩꯅ ꯊꯥꯔꯛꯄꯗꯣ
ꯍ ꯎꯝ
ꯎ ꯎ ꯎꯝ ꯑꯣꯕ꯭ꯔꯥ
ꯑꯁ ꯉꯥꯏꯈꯣꯍꯦ ꯉꯥꯏꯍꯥꯛ ꯉꯥꯏꯒꯁꯦ
ꯌꯥꯝꯃꯤꯍ
ꯎꯝ
ꯎꯝ ꯎꯝ ꯑ ꯑꯥ